ꯃꯩ ꯃꯨꯛ ꯂꯥꯛꯑꯦ ꯍꯥꯏꯕ
ꯂꯥꯛꯑ‌ꯦ ꯂꯥꯛꯑ‌ꯦ
ꯄ꯭ꯔꯤꯋꯤꯞ ꯃꯨꯠꯄꯅꯣꯀꯣ?
ꯀ꯭ꯔꯤꯒꯤ ꯃꯨꯠꯄ꯭ꯔꯣꯕ
ꯍꯣꯏ
ꯑ ꯈꯪꯗꯦ ꯑꯗꯨꯝ ꯃꯨꯠꯇꯨꯅꯦ ꯃꯔꯛ ꯃꯔꯛꯇ
ꯑꯣ
ꯎ ꯗꯦꯜꯂꯤ ꯗꯦꯜꯂꯤꯒꯕꯅ ꯆꯁꯗꯗꯤ ꯁꯥ ꯁꯃꯔꯗꯁꯨ ꯑꯗꯨꯝ ꯅꯨꯡꯊꯤꯟꯗꯁꯨ ꯑꯃꯔꯛ ꯑꯅꯤꯔꯛ ꯃꯨꯠꯄꯅꯦ꯫
ꯑꯣ
ꯅꯪꯒꯤꯗꯃꯛꯇ ꯗꯦꯂꯤ ꯅꯨꯡꯉꯥꯏꯕ꯭ꯔꯣ?
ꯁꯥꯏꯌꯦ ꯅꯨꯡꯉꯥꯏ ꯅꯨꯡꯉꯥꯏꯇꯦ ꯂꯩꯅꯤꯡꯗꯦ ꯑꯣꯞꯁꯟ ꯂꯩꯇ ꯇꯕꯒꯤ ꯂꯥꯛꯄꯅꯤ꯫
ꯑꯁꯥ ꯑꯩꯁꯨ ꯗꯦꯜꯂꯤꯗ ꯂꯛꯑꯔꯝꯕꯅꯤ ꯍꯟꯈ꯭ꯔꯦ ꯂꯩꯅꯤꯡꯗꯦ
ꯎꯝ ꯗꯦꯜꯂꯤꯗꯤ ꯂꯩꯅꯤꯡꯉꯥꯏ ꯈꯟꯗ꯭ꯔꯁꯨ ꯌꯥꯏ ꯁꯥꯕꯅ ꯃꯐꯝꯁꯨ ꯀꯩꯅꯣ ꯃꯣꯠꯁꯨ ꯃꯣꯠꯂꯦ ꯁꯥꯕꯁꯨ ꯍꯦꯜꯂꯦ ꯅꯨꯡꯉꯥꯏꯇꯦ
ꯅꯣꯏ ꯅꯣꯠꯇ ꯂꯩꯕ꯭ꯔꯣ ꯁꯣꯞꯇ ꯂꯩꯕ꯭ꯔꯣ
ꯎꯝ ꯅꯣꯡꯋꯥꯇꯅꯦ
ꯑꯆꯥꯥ
ꯑꯦ ꯁꯥꯎ ꯍꯥꯏꯕ ꯁꯥꯎꯊ ꯁꯥꯎꯊ
ꯍ ꯌꯥꯏ ꯗꯨ ꯈꯪꯉꯗꯤ ꯌꯥꯔꯦ꯫
ꯍꯣꯏ ꯅꯪꯅ ꯍꯪꯉꯁꯨ ꯑꯩ ꯈꯨꯝꯕꯤꯔꯔꯣꯏ
ꯁꯥꯎꯊ ꯇꯥꯗꯤ ꯅꯨꯡꯉꯥꯏꯗꯤꯅꯨꯡꯉꯥꯏꯕꯅꯦ ꯈꯔꯥꯗꯤ ꯍꯦꯕꯤ
ꯁꯥꯎꯠꯇꯒꯤꯗꯤ ꯈꯔ ꯅꯨꯡꯉꯥꯏꯕ ꯃꯥꯜꯂꯦ ꯍꯣꯏ ꯅꯣꯔꯠꯇꯗꯤ ꯀꯣ ꯈꯔ ꯂꯥꯞꯄꯒ ꯀꯣ ꯑꯗꯨ ꯑꯣꯏꯔ ꯂꯥꯞꯄꯁꯨ ꯃꯥ ꯃꯥ ꯔꯦꯟꯒꯨꯝꯕꯗꯤ ꯑꯗꯨꯝ ꯍꯣꯡꯕ ꯃꯥꯜꯂꯦꯀꯣ ꯅꯣꯔꯊ ꯇ
ꯍꯣꯡꯉꯦ ꯍꯣꯡꯉꯦ
ꯑꯗꯨꯒꯤ ꯍꯣꯏ
ꯑꯈꯣꯏꯅ ꯅꯍꯥꯟ ꯂꯩꯕꯗꯣ
ꯎꯝ
ꯇꯨ ꯕꯤ ꯑꯩꯆ ꯀꯦꯗꯣ
ꯎꯝ
ꯇꯨ ꯕꯤ ꯑꯩꯩꯆ ꯀꯦꯗ ꯂꯨꯄꯥ ꯂꯤꯁꯤꯡ ꯅꯤꯄꯜ
ꯇꯔꯨꯛ ꯇꯔꯦꯠ ꯅꯤꯄꯥꯜ ꯐꯩꯩꯅꯣ ꯑꯗꯨꯗꯤꯀꯣ
ꯐꯩꯌꯦ ꯀꯃꯟ ꯔꯨꯝ ꯑꯃ ꯂꯩꯌꯦ ꯆꯥꯎꯅ ꯑꯗꯨ ꯀꯣꯔꯤꯗꯣꯔ ꯑꯃ ꯂꯩ ꯑ ꯔꯨꯝ ꯇꯣꯉꯥꯟ ꯇꯣꯉꯥꯟ ꯑꯅꯤ ꯀꯤꯆꯟ ꯑꯃ
ꯎꯝ ꯎꯝ ꯍꯣꯏ ꯑꯁꯤꯗꯗꯤ ꯋꯥꯟꯗ ꯐꯥꯎ ꯑꯁꯤꯗꯗꯤ ꯇꯨꯋꯦꯜꯐ ꯊꯥꯔꯇꯤꯟꯗꯒꯤ ꯍꯧꯋꯦ ꯇꯨꯋꯦꯜꯐ ꯊꯥꯔꯇꯤꯟꯗ ꯍꯧꯕ ꯃꯐꯝ ꯂꯩꯌꯦ ꯅꯥꯏꯟ ꯇꯦꯟ ꯁꯨꯃꯥꯏꯅ ꯇꯧꯕ ꯅ ꯁꯤꯗꯗꯤ
ꯎꯄꯥꯏꯗꯤ ꯂꯩꯇꯦꯗꯅ ꯊꯕꯛ ꯇꯧꯕ ꯃꯤ ꯌꯥꯝꯕꯅꯤꯅꯀꯣ
ꯍꯣꯏ ꯄꯥꯏ ꯂꯩꯗꯤꯦ
ꯎꯍꯨꯝ ꯈꯪꯅꯦ ꯊꯕꯛꯒꯨꯝꯕ ꯇꯧꯔꯗꯤ ꯗꯦꯜꯂꯤ ꯒꯨꯝꯕꯁꯨ ꯂꯩꯗꯤ ꯂꯩꯕ ꯅꯨꯡꯉꯥꯏꯗꯧ ꯃꯥꯜꯂꯦ
ꯊꯕꯛ ꯇꯧꯔꯗꯤ ꯌꯥꯏꯌꯦ ꯀꯥꯏꯗꯦ ꯊꯕꯛ ꯑꯥꯔꯅꯤꯡꯒꯤꯗꯤ ꯅꯨꯡꯉꯥꯏꯌꯦꯗꯅ
ꯎꯝ
ꯊꯕꯛ ꯇꯧꯔꯗꯤ ꯊꯕꯛꯀꯤꯗꯤ ꯐꯩꯌꯦ ꯇꯨ ꯊꯕꯛ ꯇꯧꯗ꯭ꯔꯗꯤ ꯂꯩꯇ꯭ꯔꯁꯨ ꯌꯥꯏ
ꯎꯝ ꯅꯣꯏꯁꯦ ꯁ꯭ꯀꯣꯞ ꯌꯥꯝꯕ꯭ꯔꯣ
ꯑꯩꯈꯣꯏꯒꯤ ꯏꯁꯀꯣꯞ ꯁꯦ ꯌꯥꯝꯕ ꯍꯥꯏꯅꯤꯡꯉꯥꯏ ꯂꯩꯇꯦꯗ ꯍꯧꯖꯤꯛꯇꯤ ꯑꯗꯨꯝ ꯂꯣꯏꯔꯒ ꯑꯗꯨꯝ ꯇꯧꯕ ꯌꯥꯔꯦ ꯁꯤ ꯏꯟꯗꯤꯌꯥꯗꯤ ꯑꯗꯨꯝ ꯇꯧꯕ ꯌꯥꯔꯦꯗꯅ ꯑꯗꯨ ꯑꯗꯨꯝ ꯃꯄꯥꯟꯗꯁꯨ ꯆꯠꯄ ꯌꯥꯏꯌꯦ
ꯃꯄꯥꯟ ꯆꯠꯂꯗꯤ ꯍꯣꯁꯄꯤꯇꯥꯂꯤꯇꯤ ꯇꯛꯄꯤꯒꯦꯔꯣ ꯅꯠꯇ꯭ꯔꯒ ꯗꯥꯔꯦꯛ ꯅꯣꯏ ꯌꯥꯕ꯭ꯔꯣ
ꯎꯝ ꯃꯄꯥꯟ ꯆꯠꯄꯗꯤ ꯑꯗꯨꯗꯤ ꯃꯣꯏ ꯑꯗꯨ ꯃꯄꯥꯟ ꯂꯝ ꯂꯝꯒꯤ ꯑꯗꯨꯝ ꯃꯣꯏꯒꯤ ꯂꯩꯌꯦꯗꯅꯀꯣ ꯑꯗꯨ ꯃꯇꯨꯡ ꯏꯜꯂꯦ ꯂꯥꯛꯑꯒ ꯑꯗꯨꯝ ꯊꯥ ꯑꯃꯒꯨꯝꯕ ꯊꯥ ꯑꯅꯤꯒꯨꯝꯕ ꯑꯗꯨꯝ ꯇꯝꯕꯁꯨ ꯌꯥꯎꯋꯦꯕꯀꯣ
ꯎꯝ ꯖꯄꯥꯟꯒꯨꯝꯕ ꯇ꯭ꯔꯥꯏ ꯇꯧꯗꯅ ꯃꯣꯏ ꯖꯄꯥꯅꯤꯁ ꯀ꯭ꯂꯂꯥꯁ ꯌꯥꯎꯔꯒ
ꯑꯗꯣ ꯖꯄꯥꯅꯤꯁ ꯀ꯭ꯂꯥꯁ ꯌꯥꯎꯗꯣꯏꯁꯦ ꯑꯦꯠꯂꯤꯁ ꯃꯣꯏꯒꯤ ꯑꯗꯨ ꯁꯔꯇꯤꯐꯤꯀꯦꯠ ꯄꯥꯏꯗꯣꯏꯁꯦ ꯊꯥ ꯑꯅꯤ ꯑꯍꯨꯝ ꯨꯕ ꯑꯃꯨꯛ ꯆꯪꯗꯣꯏꯅꯦꯕꯀꯣ ꯇꯟꯂꯦ
ꯎꯝ ꯇꯟꯗꯤ ꯇꯟꯕ ꯌꯥꯏ ꯑꯩꯁꯨ ꯈꯜꯂꯝꯕꯅꯤꯅꯦ
ꯎꯝ ꯑꯗꯨ ꯖꯄꯥꯟ ꯖꯄꯥꯟꯗ ꯆꯠꯄ ꯐꯪꯉꯗꯤ ꯌꯥꯝꯗꯤ ꯅꯨꯡꯉꯥꯏꯗꯣꯏꯅꯦ ꯑꯩꯗꯤ ꯂꯩꯅꯤꯡꯉꯦ ꯖꯄꯥꯟꯗ
ꯂꯩꯕꯗꯤ ꯅꯨꯡꯉꯥꯏꯒꯅꯤ ꯑꯗꯨ ꯌꯨꯝ ꯍꯜꯂꯛꯄꯗꯤ ꯋꯥꯔꯅꯤ
ꯎꯝ
ꯑꯩꯈꯣꯏ ꯑꯩꯒꯤ ꯃꯔꯨꯞꯃꯛꯇ ꯅꯠꯇꯦ
ꯎꯝ
ꯀꯤ ꯃꯔꯨꯞꯀꯤ ꯀꯖꯟ ꯍꯥꯏꯕ ꯇꯥꯔꯦ
ꯎꯝ
ꯃꯥꯁꯨ ꯖꯄꯥꯟꯗ ꯂꯩꯕꯅꯦꯕ ꯑꯗꯨꯝ ꯅꯣꯔꯃꯦꯜꯅꯦ ꯃꯥꯒꯤꯁꯦ ꯑꯗꯨꯒ ꯍꯣꯁꯄꯤꯇꯥꯂꯤꯇꯤ ꯇꯝꯕ ꯑꯗꯨꯒ ꯖꯄꯥꯅꯤꯁꯀꯤ ꯀ꯭ꯂꯥꯁ ꯌꯥꯎꯕ
ꯎꯝ
ꯑꯗꯣ ꯃꯥꯁ ꯂꯣꯟꯁꯦ ꯈꯔ ꯊꯨꯅ ꯇꯝꯃ ꯃꯥꯜꯂꯦ ꯂꯣꯟꯗꯣ ꯏꯁꯄꯤꯀꯤꯡꯒꯨꯝꯕꯗꯣ
ꯑꯣ
ꯑꯗꯨꯗꯒꯤ ꯃꯥꯁꯦ ꯀꯔꯤ ꯍꯥꯏꯁꯤꯔ ꯑꯗꯨꯝ ꯁꯦꯂꯦꯛ ꯇꯧꯔꯒ ꯖꯄꯥꯟ ꯆꯠꯄꯅꯦꯕ
ꯎꯝ
ꯖꯄꯥꯟ ꯆꯠꯂꯒꯨꯝꯁꯦ
ꯎꯝ
ꯍꯜꯂꯛꯑꯒ ꯑꯃꯨꯛ ꯈꯪꯗꯦ ꯃꯣꯏꯁꯦ ꯊꯥ ꯁꯤꯛꯁ ꯃꯟꯁꯀꯨꯝꯕ ꯂꯥꯛꯑꯒ ꯁꯨꯇꯤꯒꯨꯝꯕ ꯂꯩꯕ ꯃꯥꯜꯂꯤꯅꯦ ꯃꯣꯏꯒꯤꯗꯣ ꯈꯪꯗꯦꯅꯦ
ꯎꯝ
ꯈꯪꯗꯦꯁꯨ ꯀꯣ ꯑꯗꯣ ꯍꯜꯂꯛꯄ ꯀꯥꯟꯗꯗꯤ ꯃꯥꯗꯣ ꯑꯗꯨꯝ ꯖꯄꯥꯅꯤꯁ ꯀ꯭ꯂꯥꯁꯀꯨꯝꯕ ꯄꯤꯌꯦꯕ ꯃꯣꯏ ꯍꯧꯖꯤꯛꯇꯤ
ꯑꯣ ꯀꯣꯏꯕ ꯆꯠꯅꯤꯡꯗ꯭ꯔꯣ ꯅꯣꯏꯅ ꯃꯥꯟꯅꯕꯁꯤꯡ ꯂꯩꯔꯗꯤ ꯀꯣꯏꯕ ꯆꯠꯂꯣꯅ
ꯈꯟꯗꯦ ꯑꯗꯨ ꯑꯣꯏꯔꯁꯨ ꯑꯩ ꯑꯩꯒꯤ ꯐ꯭ꯔꯦ ꯑꯩꯒꯤ ꯃꯔꯨꯞꯀꯤ ꯀꯖꯟ ꯍꯥꯏꯕ ꯇꯥꯔꯦ ꯑꯩꯗꯤ ꯗꯥꯏꯔꯦꯛ ꯑꯩꯒꯤ ꯐ꯭ꯔꯦꯟ ꯊꯣꯛꯇꯦꯕ ꯃꯥꯗꯤ ꯏꯅꯤꯗ ꯑꯩꯗꯤꯁꯨ ꯆꯍꯤ ꯑꯅꯤ ꯑꯃ ꯑꯅꯤꯗ ꯍꯜꯂꯝꯒꯅꯤ ꯃꯥꯅ
ꯑꯣ
ꯑꯁ ꯑꯗꯨ ꯖꯄꯥꯟꯗꯤ ꯄꯥꯝꯗꯤ ꯄꯥꯝꯃꯦ ꯃꯣꯏꯒꯤ ꯀꯔꯤ ꯍꯥꯏꯕ ꯑꯗꯨꯝ ꯁ
ꯃꯣꯏꯒꯤ ꯂꯥꯏꯐ ꯏꯁꯇꯥꯏꯜꯗꯣ ꯍꯣꯏ ꯌꯥꯝ ꯏꯪ ꯆꯤꯛꯅ ꯀꯣ ꯌꯥꯝ ꯁꯦꯡꯅ ꯂꯩꯕꯗꯣ
ꯎꯝ ꯑꯩꯈꯣꯏꯗꯤ ꯖꯄꯥꯅꯤꯁ ꯍꯥꯏ ꯖꯄꯥꯟ ꯗ ꯆꯠꯂꯁꯨ ꯑꯈꯣꯏꯗꯤ ꯖꯄꯥꯅꯤꯁ ꯃꯥꯟꯒꯅꯤꯗ
ꯑꯩꯈꯣꯏꯗꯤ ꯃꯥꯟꯗꯣꯏꯅꯤ ꯍꯣꯏ
ꯑꯗꯨꯗ ꯃꯅꯦ ꯅꯪ ꯅꯪꯒꯤ ꯐꯦꯕꯣꯔꯥꯏꯠ ꯀꯟꯇ꯭ꯔꯤ ꯀꯔꯝꯕꯅꯣ
ꯑꯩꯒꯤ ꯐꯦꯕꯣꯔꯥꯏꯇ ꯀꯟꯇ꯭ꯔꯤꯁꯦ ꯑꯗꯨꯝ ꯍꯩ ꯑꯗꯨ ꯌꯥꯎꯋꯦ ꯑꯅꯤ ꯑꯍꯨꯝ ꯂꯩꯌꯦ
ꯑꯁ ꯅꯪꯁꯨ ꯑꯃꯈꯛꯇ ꯀꯔꯤꯁꯨ ꯂꯩꯇꯦꯅꯦ ꯅꯨꯄꯥ ꯈꯟꯕꯁꯨ ꯑꯅꯤ ꯑꯍꯨꯝ ꯃꯥꯜꯂꯦꯅꯦ
ꯍꯦ ꯑꯗꯨꯗꯤ ꯅꯠꯇꯦ ꯍꯦ
ꯑꯆꯥ ꯍꯥꯏꯔꯣ ꯍꯥꯏꯔꯣ ꯀꯟꯇ꯭ꯔꯤꯒꯤꯗꯣ
ꯎꯝ-ꯎꯝ ꯍꯧꯖꯤꯛ ꯖꯄꯥꯟ ꯑꯃ ꯂꯩꯔꯦꯗꯅ ꯑꯗꯨꯒ ꯁ꯭ꯋꯠꯖꯔꯂꯦꯟꯠ ꯑꯗꯨ ꯗꯨꯒ ꯀꯩꯅꯣ ꯀꯦꯅꯗꯥ
ꯑꯍꯨꯝ
ꯌꯦꯁ ꯑꯍꯨꯝ
ꯑꯗꯨ ꯑꯩꯅ ꯁꯤꯆꯨꯋꯦꯁꯟ ꯑꯃ ꯀ꯭ꯔꯤꯠ ꯇꯧꯒꯦꯕꯀꯣ ꯅꯪ ꯑꯗꯨꯝ ꯍꯥꯏꯔꯛꯑꯣꯀꯣ
ꯎꯝ
ꯑꯦꯛꯖꯥꯝꯄꯜ ꯗ ꯅꯪꯁꯦ ꯁ꯭ꯋꯨꯏꯖꯔꯂꯦꯟ ꯖꯄꯥꯟꯒꯤ ꯇꯤꯀꯦꯠ ꯐꯪꯉꯦ ꯍꯥꯏꯁꯦꯕ ꯑꯗꯨꯕꯨ ꯅꯪꯁꯦ ꯋꯥꯟ ꯆꯨꯆ ꯇꯧꯗꯧꯕ ꯑꯗꯨꯗꯤ ꯀꯔꯝꯕ ꯆꯨꯁ ꯇꯧꯒꯅꯤ
ꯀꯔꯤꯔ ꯑꯃꯨꯛ ꯍꯥꯏꯔꯣ
ꯅꯪꯁꯦ ꯅꯪꯁꯤꯀꯣ ꯅꯪꯕꯨ ꯆꯥꯟꯁ ꯑꯃ ꯄꯤꯕ ꯍꯥꯏꯕꯗꯤ
ꯍꯣꯏ ꯍꯣꯏ
ꯆꯠꯀꯦꯔꯥ ꯖꯄꯥꯟ ꯆꯠꯀꯦꯔꯥ ꯍꯥꯏꯗꯤ ꯀꯔꯝꯕꯅ ꯍꯥꯟꯒꯦꯔꯕ
ꯑꯣ ꯑꯗꯦ ꯑꯁꯤ ꯑꯍꯨꯝꯗ
ꯑꯅꯤꯗ
ꯑꯣ ꯑꯅꯤꯗ ꯑꯗꯨꯗꯤ ꯑꯗꯨꯝ ꯑꯣꯚꯁꯂꯤ ꯖꯄꯥꯟ ꯇꯥ ꯅꯤꯗ
ꯑꯗꯨꯗꯤ ꯖꯄꯥꯟꯒ ꯀꯅꯥꯗꯥ ꯀꯅꯥꯗꯥꯁꯨ ꯑꯗꯨꯝ ꯖꯄꯥꯟ ꯇꯥꯔꯅꯤꯅꯦ
ꯎꯝ
ꯑꯆꯥ ꯎꯝ ꯑꯩꯗꯤ ꯁ꯭ꯋꯤꯖꯔꯂꯦꯟꯗ ꯆꯠꯅꯤꯡꯉꯦꯗ
ꯆꯠꯅꯤꯡꯉꯦ
ꯖꯄꯥꯟ ꯄꯥꯞꯃꯦꯒꯣ ꯑꯣꯁꯇꯦꯂꯤꯌꯥꯁꯨ ꯆꯠꯅꯤꯡꯉꯦꯀꯣ
ꯎꯝ
ꯑꯗꯨꯒ ꯁ꯭ꯋꯤꯖꯔꯂꯦꯟ ꯆꯠꯅꯤꯡꯉꯦ ꯑꯗꯨ ꯆꯠꯂꯣ ꯍꯥꯏꯗꯤ ꯀꯩꯅꯣꯃꯥꯏ ꯁ꯭ꯋꯤꯖꯔꯂꯦꯟ ꯆꯠꯀꯅꯤ
ꯎꯝ ꯆꯠꯂꯣ ꯆꯠꯂꯣ
ꯑꯩꯅ ꯑꯩꯅ ꯑꯄꯥꯝꯕ ꯑꯃꯥ ꯂꯩꯌꯦꯕ ꯁ꯭ꯋꯤꯖꯔꯂꯦꯟꯁꯦ ꯏꯁꯀꯦꯞ ꯀꯨꯝꯕ ꯂꯒ ꯍꯣꯏ ꯃꯣꯏꯗꯤ ꯌꯥꯝ ꯀꯩꯅꯣ ꯇꯧꯋꯤꯗꯅ ꯌꯥꯝ ꯈꯨꯜ ꯑꯣꯏꯕ ꯖꯒꯥꯅꯦꯕ ꯃꯣꯏꯁꯦ
ꯍꯣꯏ ꯍꯣꯏ ꯎꯝ
ꯖꯄꯥꯅꯤꯁꯅ ꯇꯦꯛꯅꯣꯂꯣꯖꯤꯒꯨꯝꯕꯗ ꯌꯥꯝ ꯑꯦꯗꯚꯥꯟꯁ ꯑꯣꯏꯕꯗꯨꯗꯨꯒꯤ ꯑꯩꯅ ꯌꯦꯡꯅꯤꯡꯕ ꯑꯗꯨꯒ ꯂꯥꯏꯞꯁꯇꯥꯏꯜꯗꯅ ꯆꯥꯕ ꯊꯛꯄꯒꯨꯝꯕ ꯍꯤꯡ ꯝꯕꯗꯣ ꯑꯗꯨꯗ
ꯑꯗꯨ ꯀꯩꯅꯣꯗꯤ ꯂꯩꯗꯤ ꯂꯩ ꯁ꯭ꯋꯤꯖꯔꯂꯦꯟꯗꯁꯨ ꯑꯁ ꯀꯔꯤ ꯑꯦꯔꯤꯌꯥ ꯍꯥꯏꯕ ꯈꯪ ꯀꯥꯎꯈ꯭ꯔꯦꯅꯦ
ꯎꯝ
ꯁꯤꯡꯁꯦ ꯆꯍꯤ ꯅꯣꯔꯃꯦꯜ ꯑꯦꯖꯇꯤ ꯍꯦꯟꯅ ꯏꯟ ꯖꯦꯅꯔꯦꯜ ꯖꯦꯅꯔꯦꯜꯗ ꯃꯤꯅ ꯍꯤꯡꯕꯗꯣ ꯑꯦꯁꯇꯣ꯫ ꯍꯟꯗ꯭ꯔꯦꯠ ꯄ꯭ꯂꯁ ꯍꯟꯗ꯭ꯔꯦꯠ ꯄ꯭ꯂꯁ ꯇꯧꯕꯗ ꯁ꯭ꯋꯤꯠꯖꯔꯂꯦꯟꯗꯁꯨ ꯂꯩꯌꯦ ꯑꯗꯨꯒ ꯂꯩ ꯀꯔꯤ ꯖꯣꯟ ꯍꯥꯏꯕ꯭ꯔꯥ ꯀꯥꯎꯈ꯭ꯔꯅꯦ
ꯎꯝ
ꯌꯥꯝ ꯀꯩꯅꯣ ꯂꯩꯕꯅꯤꯅꯦ ꯀꯔꯤ ꯍꯥꯏꯕ ꯀꯔꯤ ꯍꯥꯏꯁꯤꯔ ꯈꯪꯗꯦꯅꯦ ꯀꯦꯟꯁꯔ ꯅꯥꯔꯒ ꯗꯣꯛꯇꯔ ꯍꯤꯡꯉꯔꯣꯏꯅ ꯍꯥꯏꯔꯒ
ꯎꯝ
ꯃꯗꯨ ꯃꯗꯨꯨꯝꯕ ꯃꯤꯁꯤꯁꯨ ꯑꯗꯨꯒꯨꯝꯕ ꯖꯣꯟꯗ ꯆꯠꯂꯗꯤꯀꯣ
ꯑꯣ
ꯍꯧꯖꯤꯛꯀꯤ ꯖꯣꯟ ꯍꯥꯏꯔꯗꯤ ꯑ ꯍꯤꯡ ꯀꯨꯏꯅ ꯍꯤꯡꯉꯦꯕꯗꯣ ꯑꯗꯨꯒꯨꯝꯕ ꯖꯣꯟ ꯆꯠꯂꯗꯤ꯫
ꯎꯝ ꯎꯝ
ꯁꯤꯗꯕꯁꯨ ꯌꯥꯎꯋꯦ ꯍꯥꯏꯌꯦ ꯃꯣꯏꯗꯣ
ꯑꯣ
ꯁꯤꯔꯅꯤ ꯍꯥꯏꯔꯨꯖꯣ
ꯎꯝ
ꯑꯗꯨꯃꯥꯏꯅ ꯇꯧꯕꯅꯤꯅꯦ꯫ ꯈꯪꯗꯦ ꯀꯦꯅꯥꯗꯥꯒꯤ ꯃꯔꯝꯗꯗꯤ ꯑꯩ ꯄꯥꯛ ꯈꯪꯗꯦꯅ ꯍꯥꯏꯔꯎ
ꯈꯪ ꯄꯥꯛ ꯄꯥꯛꯇꯤ ꯈꯪꯗꯦꯗ ꯑꯗꯨ ꯑꯣꯏꯔꯁꯨ ꯑꯗꯨꯝ ꯆꯠꯅꯤꯡꯕ ꯐꯥꯎꯕꯗꯨꯀꯣ
ꯀꯔꯤꯒꯤ ꯀꯦꯅꯥꯗꯥꯗꯤ ꯀꯩꯅꯣꯅꯤꯅ ꯃꯦꯇ꯭ꯔꯣꯄꯣꯂꯤꯇꯟ ꯀꯩꯅꯣꯅꯤꯅ ꯁꯤꯇꯤ ꯆꯥꯎꯅꯠꯇ꯭ꯔꯣ
ꯍꯥꯥ?
ꯀꯩꯅꯣꯗꯗꯤ ꯏꯟꯗꯤꯌꯥꯟ ꯌꯥꯝ ꯌꯥꯝꯕꯅꯦ
ꯍꯣꯏ ꯌꯥꯝ ꯃꯔꯝꯒꯅꯤ
ꯎꯝ ꯈꯪꯗꯦ ꯍꯧꯖꯤꯛ ꯏꯟꯗꯤꯌꯥꯟ ꯍꯣꯏ ꯍꯥꯏꯕꯁꯦ ꯄꯟꯖꯥꯕ ꯁꯤꯀꯣꯖꯕꯤ
ꯎꯝ
ꯑꯩꯌꯥꯝꯃꯛ ꯀꯦꯅꯥꯗꯥꯗ ꯆꯠꯄꯅꯤꯅꯦ ꯃꯣꯏꯗꯤ ꯅꯪꯅ ꯀꯦꯩꯅꯣꯗ ꯄꯥꯝꯃꯦ ꯄꯥꯝꯕ꯭ꯔꯣ
ꯑꯩꯒ ꯑꯩꯅ ꯄꯥꯝꯝꯕꯁꯀꯣ ꯑꯗꯨꯝ ꯀꯩꯅꯣ ꯎꯝ ꯀꯩꯅꯣ ꯆꯤꯁ ꯀꯨꯏ ꯅꯍꯥꯟꯈꯩꯀꯣ ꯀꯩꯅꯣ ꯕꯣꯏꯕꯦꯟꯗ ꯌꯥꯎꯕ ꯃꯤ ꯂꯩꯌꯦꯕꯀꯣ ꯀꯣꯔꯤꯌꯟꯒꯤ ꯕꯣꯏꯕꯦꯟꯗ ꯗ ꯑꯗꯣ ꯑꯗꯨ ꯃꯣꯏꯅ ꯑꯗꯨꯝ ꯗꯨꯝ ꯗꯦꯁꯀ꯭ꯔꯥꯏꯞ ꯇꯧꯕꯁꯦ ꯃꯣꯏꯁꯦ ꯑꯗꯨꯗꯒꯤꯅꯦꯕ ꯑꯗꯨ ꯃꯣꯏꯒꯤ ꯃꯔꯝ ꯗꯤꯁꯀ꯭ꯔꯥꯏꯞ ꯇꯧꯕꯁꯦ ꯐꯖꯅ ꯇꯧꯕ ꯑꯗꯨꯝ ꯁꯨꯃꯥꯏ ꯇꯧꯕꯤꯒꯣ ꯗꯣ ꯑ ꯌꯦꯡꯕ ꯆꯠꯅꯤꯡꯕ꯫
ꯍꯣꯏ ꯀꯦꯅꯥꯗꯥꯖꯨ ꯐꯖꯗꯤ ꯐꯖꯒꯅꯤꯗ ꯖꯒꯥꯗꯣ ꯨꯝꯕ ꯖꯒꯥꯁꯨ ꯂꯩꯔꯝꯒꯅꯤ ꯃꯣꯏꯗꯣ ꯑꯗꯨꯒ ꯋꯥꯇꯔꯐꯣꯜꯒꯨꯝꯕ ꯕ ꯀꯔꯤ ꯀꯔꯤ ꯐꯣꯜ ꯍꯥꯏꯕ ꯀꯥꯎꯈ꯭ꯔꯦ ꯑꯃ ꯂꯩꯕ ꯅꯠꯇ꯭ꯔꯣ
ꯀꯔꯝꯕꯗꯅꯣ ꯑꯩꯈꯪꯗꯦ
ꯑꯩ ꯑꯩ ꯊꯤꯗꯣꯛꯀꯦ ꯀꯦꯅꯗꯥ ꯐꯦꯃꯁ ꯌꯥꯝ ꯐꯥꯎꯕ ꯋꯥꯇꯔ ꯐꯣꯛꯈꯤꯕ ꯍꯥꯏꯇꯥꯔꯗꯤ
ꯎꯝ
ꯅꯪꯗꯤ ꯀꯩꯅꯣꯃ
ꯀꯔꯤ?
ꯐꯥꯁ ꯐꯨꯗꯀꯨꯝꯕ ꯄꯥꯝꯕ꯭ꯔꯣ ꯑꯥ ꯉꯁꯥꯏ ꯑꯅ ꯍꯥꯏꯕꯗꯣ ꯐꯣꯜꯗꯣ
ꯑꯣ
ꯍꯧꯖꯤꯛ ꯅꯤꯌꯥꯒꯔꯥ ꯐꯣꯜ ꯑꯅ ꯑꯃ ꯂꯩꯕꯗꯣ
ꯑꯣ ꯑꯗꯨ ꯀꯩꯅꯣ ꯗꯥꯗꯔꯥ
ꯍꯣꯏ
ꯎꯝ
ꯑꯗꯨꯗꯨꯅꯦ ꯑꯃ ꯌꯥꯝ ꯃꯌꯥꯝ ꯐꯥꯎꯋꯦꯗꯅ ꯃꯨꯚꯤꯒꯨꯝꯕꯗꯁꯨ ꯌꯥꯝ ꯌꯥꯎꯋꯦꯗꯅ?
ꯀꯥꯎꯔꯦ ꯑꯩ꯫
ꯅꯪ ꯑꯁ ꯑꯁ ꯈꯪ ꯋꯥꯇꯔꯐꯣꯜꯖꯦ ꯁꯤꯒꯤ ꯁꯦꯞꯇ ꯂꯩꯕꯗꯣ? ꯁꯤꯒꯤ ꯎꯝ ꯀꯟꯀꯦꯚ ꯃꯤꯔꯔ ꯂꯩꯗꯅ ꯍꯥꯍꯥ
ꯎꯝ
ꯀꯟꯀꯦꯐ ꯇꯥꯏꯞꯇ
ꯀꯩꯅꯣ ꯌꯥꯝ ꯕ꯭ꯂꯨ ꯑꯣꯏꯔꯒ ꯀꯩꯅꯣ
ꯍꯣꯏ ꯍꯣꯏ
ꯎꯝ
ꯑꯗꯨꯝ ꯀꯩꯅꯣ ꯇꯧꯕꯅꯦ ꯃꯣꯏꯗꯣ ꯎꯝ ꯏꯁꯤꯡ ꯇꯥꯔꯛꯄ ꯀꯥꯟꯗ ꯃꯥꯒꯤ ꯀ꯭ꯂꯥꯎꯗꯤ ꯇꯥꯏꯞꯇ ꯑꯗꯨꯝ ꯂꯩꯕꯅꯦ ꯃꯗꯨꯒꯤꯗꯣ꯫
ꯑꯣ ꯌꯦꯡꯕ ꯇꯥꯔꯦ ꯍꯣꯔꯦꯟꯅ꯫
ꯎꯝ ꯅꯪ ꯀ꯭ꯔꯨꯁꯇꯤ ꯄꯥꯝꯕ꯭ꯔꯥ
ꯎꯝ ꯄꯥꯝꯗꯦ
ꯁꯥ ꯄꯩꯁꯥꯗꯤ ꯐꯖꯅ ꯇꯥꯜꯂꯦ ꯍꯥꯏꯕꯅꯤꯅꯦ ꯃꯣꯏꯁꯨ꯫
ꯍꯣꯏ ꯃꯣꯏ ꯄꯩꯁꯥꯗꯤ ꯑꯗꯨꯝ ꯇꯂꯦ ꯍꯥꯏꯌꯦ ꯑꯗꯨ ꯋꯥꯗꯤ ꯋꯥꯏ ꯍꯥꯏꯍꯦ ꯄꯩꯁꯥꯁꯨ ꯂꯥꯛꯑꯦ ꯑꯗꯨ ꯑꯣꯏꯔꯁꯨ ꯋꯥꯗꯤ ꯋꯥꯏ ꯍꯥꯏꯌꯦ ꯀꯣ꯫
ꯎꯝ ꯋꯥꯗꯤ ꯋꯥꯔꯝꯕꯅꯤ
ꯎꯝ